ꯇꯥꯕ꯭ꯔꯥ
ꯇꯥꯏꯌꯦ ꯇꯥꯏꯌꯦ
ꯎꯝ ꯅꯦꯠꯋꯔꯛ ꯐꯠꯇꯦ ꯍꯥꯏꯕꯒꯤ ꯈꯔ ꯄꯥꯈꯠꯄ ꯂꯥꯛꯑꯦ
ꯑꯗꯨꯅꯦ ꯍꯧꯖꯤꯛꯄꯨꯗꯤ ꯈꯔ ꯅꯨꯡꯉꯥꯏꯔꯦ
ꯎꯝ
ꯑꯁ ꯄꯨꯛꯅꯕ ꯃꯨꯛꯊ ꯍꯧꯋꯦ
ꯆꯠꯂꯣ
ꯍꯥꯥ
ꯆꯠꯂꯣ
ꯀ꯭ꯔꯤ ꯍꯥꯏꯕꯥ
ꯈꯣꯡ ꯍꯥꯝꯕ ꯆꯠꯂꯣ
ꯆꯠꯀꯅꯤ ꯍꯣꯔꯦꯟ ꯂꯩꯔꯒ
ꯑꯩꯈꯣꯏ ꯎꯝ ꯅꯪ ꯋꯥꯔꯤꯗꯣ ꯇꯥꯔꯕ ꯑꯩꯈꯣꯏ ꯏꯃꯥꯟꯅꯕꯤꯒꯤ ꯁꯥꯏ ꯏꯃꯥꯟꯅꯕꯤ ꯃꯥꯒꯤ ꯈꯣꯏꯒꯤ ꯁꯟꯗꯣ
ꯑꯥ
ꯑꯥ ꯇꯥꯔꯦ ꯍꯥꯏꯕꯗꯣ
ꯈꯪꯗꯦ ꯃꯥ ꯀꯛꯑꯦ ꯍꯥꯏꯕꯗꯤ ꯈꯪꯉꯦ ꯑꯗꯣ ꯈꯪꯗꯦ
ꯍꯥ
ꯀꯅꯥꯕꯨꯔꯣ ꯅꯪꯅ ꯍꯥꯏꯔꯤꯁꯦ ꯑꯩ ꯏꯆꯦꯗꯨꯔꯣ
ꯅꯠꯇꯦ ꯁꯟ ꯁꯟ
ꯑꯥ ꯁꯟ ꯁꯥꯟ ꯍꯥꯏꯕ꯭ꯔꯥ ꯑꯣ ꯑꯣ ꯑꯩꯗꯤ ꯁꯥꯝ ꯍꯥꯏꯕ꯭ꯔꯥꯅ
ꯑꯣ ꯁꯥꯟꯗꯣ
ꯑꯥ
ꯈꯣꯏ ꯏꯃꯥꯟꯅꯕꯤ ꯑꯃ ꯏꯃꯥꯈꯣꯏ
ꯍꯣꯏ ꯍꯣꯏ ꯇꯥꯏꯌꯦ ꯇꯥꯏꯌꯦ ꯍꯣꯏ
ꯃꯈꯥꯗ ꯇꯥꯏ ꯍꯥꯏꯕꯅꯦ
ꯑꯗꯨꯅꯦ ꯀꯔꯤ ꯑꯗꯣ ꯍꯧꯖꯤꯛꯇꯤ ꯐꯥ ꯐꯥꯔꯦꯀꯣ
ꯎꯝ ꯎꯝ ꯑꯥ ꯉꯁꯤꯗꯣ ꯃꯈꯣꯏ ꯃꯤ ꯈꯔ ꯂꯝꯕꯤ ꯁꯦꯝꯕ ꯆꯠꯄ ꯃꯥꯜꯂꯦ
ꯑꯣ
ꯃꯨꯛ ꯍꯜꯂꯛꯔꯒ ꯂꯝꯕꯤꯀꯣ
ꯑꯣ
ꯅꯍꯥꯟ ꯑꯩꯈꯣꯏ ꯑꯥ ꯉꯥ ꯂꯧꯕ ꯆꯠꯂꯦꯅ
ꯉꯥ ꯀꯥꯏ ꯀꯥꯏꯗ
ꯎꯝ ꯎꯝ ꯑꯁꯤ ꯑꯩꯈꯣꯏ ꯏꯃꯥꯟꯅꯕꯤ ꯍꯣꯏꯒꯤ ꯑꯥ ꯐꯥꯔꯝ ꯍꯥꯎꯁ ꯂꯩꯅ
ꯍꯣ ꯍꯣ ꯑꯣ
ꯃꯈꯥꯗ ꯑꯩꯈꯣꯏ ꯅꯍꯥꯛ ꯉꯥ ꯂꯧꯕ ꯆꯠꯄꯗꯣ ꯈꯪꯕ꯭ꯔꯥ
ꯈꯪꯉꯦ ꯈꯪꯉꯦ ꯈꯪꯉꯦ
ꯑꯗꯨ ꯑꯗꯨ ꯑꯗꯨꯒꯤ ꯎꯝ ꯁꯥꯏꯠꯇ ꯇꯥꯕꯩ ꯇꯥꯏ ꯍꯥꯏꯌꯦ
ꯎꯝ
ꯌꯥꯝ ꯃꯐꯝ ꯐꯠꯇꯦꯅ
ꯑꯗꯨꯅꯦ ꯁꯥ ꯑꯣꯏꯕꯒꯤꯅꯦ ꯁꯥꯅꯦ ꯍꯥꯏꯕꯁꯤ ꯁꯤꯒꯨꯝꯕꯗꯅꯤ
ꯈꯪꯉꯦ ꯁꯥ ꯁꯥ ꯅꯦ ꯍꯥꯏꯕꯗꯣ ꯈꯪꯉꯦ ꯑꯗꯨ ꯑꯣꯏꯔꯁꯨ ꯁꯥ ꯍꯥꯏꯕꯁꯦ
ꯌꯥꯝ ꯄꯥꯡꯕ ꯃꯥꯜꯂꯦ
ꯍꯣꯏ
ꯃꯈꯣꯏꯗꯣ ꯆꯤꯡ ꯆꯤꯡ ꯈꯠꯅꯕꯗꯤ ꯎꯝ ꯍꯣꯠꯅꯕ ꯃꯥꯜꯂꯦ ꯑꯗꯨꯕꯨ ꯑꯣꯏꯗꯕ ꯃꯥꯜꯂꯦ
ꯃꯤꯅ ꯆꯤꯡꯈꯠꯄ꯭ꯔꯥ ꯅꯠꯇ꯭ꯔꯒ
ꯃꯤꯅ ꯆꯤꯡꯈꯠꯔꯒ ꯇꯧꯋꯦ ꯉꯔꯥꯡ ꯑꯗꯨꯕꯨ ꯌꯥꯝ ꯂꯨꯝꯃꯟꯕꯒꯤꯀꯣ ꯃꯈꯣꯏꯁꯨ ꯉꯝꯗꯒꯤ ꯑꯗꯨꯝ ꯊꯝꯃꯦ
ꯑꯥ
ꯑꯗꯨꯝ ꯊꯝꯔꯒ ꯉꯁꯤꯗꯣ ꯂꯝꯕꯤ ꯁꯦꯝꯕ ꯆꯠꯂꯦ ꯃꯤ ꯈ꯭ꯔꯥ ꯑꯗꯨꯒ ꯃꯈꯣꯏ ꯏꯃꯨꯡ ꯃꯅꯨꯡ ꯃꯤꯇꯤꯡꯀꯣ
ꯍꯣꯏ
ꯂꯝꯕꯤ ꯁꯦꯝꯔꯒ ꯂꯝꯕꯤ ꯎꯝ ꯗꯥꯒꯤ ꯑꯃꯨꯛ
ꯑꯣ ꯆꯤꯡꯈꯥꯠꯄ ꯍꯣ
ꯑꯗꯨ ꯃꯈꯣꯏꯗꯣ ꯑꯣ ꯃꯥ ꯃꯥꯗꯣ ꯎꯝ ꯃꯥꯁꯨ ꯎꯝ ꯁꯤ ꯑꯉꯥꯡ ꯄꯣꯛꯇꯣꯔꯦꯅ
ꯍꯣꯏ
ꯑꯗꯨꯒꯤ ꯑꯁꯤꯒꯤ ꯊꯥꯗ ꯄꯣꯛꯇꯣꯏꯅꯦꯕ
ꯑꯁ
ꯑꯩꯈꯣꯏ ꯏꯃꯥꯟꯅꯕꯤꯒꯤ ꯒꯤ ꯃꯃꯥꯗꯣ ꯀꯥꯞꯄꯦ ꯍꯥꯏꯌꯦ
ꯍꯣꯏ ꯌꯝ ꯄꯈꯥꯀꯅꯤꯌꯦ ꯑꯗꯥ ꯍꯥꯏꯗꯤ ꯃꯣꯏꯗꯣ ꯑꯗꯨꯗꯒꯤ ꯄꯩꯁꯥ ꯂꯥꯛꯄꯅꯦꯕ
ꯑꯩꯖꯨ ꯌꯥꯝ ꯅꯨꯡꯁꯤꯌꯦ ꯑꯗꯨꯒꯤ ꯁꯥꯟꯗꯣ ꯑꯩꯖꯨ ꯌꯥꯝ ꯄꯥꯈꯠꯂꯨꯔꯦ ꯑꯩꯗꯤ ꯁꯤ ꯁꯤꯔꯗꯤ ꯂꯣꯏꯔꯦ ꯍꯥꯏꯔꯒ
ꯃꯌꯥꯝ ꯐꯥꯕꯅꯦ ꯑ ꯑꯗꯨ ꯁꯟꯗꯣ ꯑꯗꯨꯒ ꯑ ꯈꯣꯏ ꯈꯨꯟꯒꯤ ꯃꯥꯒꯤ ꯁꯪꯒꯣꯝ ꯄꯤꯊꯣꯛꯑꯦꯅꯥ
ꯍꯣꯏ ꯑꯗꯨ
ꯑꯩꯈꯣꯏꯒꯤꯁꯨ ꯃꯥꯡꯒꯅꯤ
ꯗꯨꯅꯤ ꯎꯝ ꯑꯗꯨꯒ ꯃꯈꯣꯏ ꯑꯥ ꯁꯟꯗꯤ ꯃꯤꯒ ꯈꯔ ꯃꯥꯟꯅꯥꯏ ꯍꯥꯏꯌꯦꯗꯅ ꯎꯝ ꯃꯈꯣꯏꯗ ꯅꯥꯏꯟ ꯃꯟꯁ ꯄꯨꯕꯒꯤꯀꯣ ꯑꯉꯥꯡꯗꯣ
ꯑꯥ
ꯒꯤ ꯅꯥꯏꯟ ꯃꯟꯁ ꯄꯨꯔꯒ ꯎꯝ ꯄ‌ꯣꯛꯔꯝꯗꯥꯏꯗ ꯁꯤꯈ꯭ꯔꯗꯤ ꯅꯨꯡꯉꯥꯏꯇꯦꯅꯥ
ꯍꯣꯏ ꯃꯥ ꯈꯔꯗꯤ ꯁꯣꯟꯊꯔꯛꯀꯅꯤ ꯍꯥꯏꯗꯤ
ꯍ‌ꯣꯏ ꯑꯗꯨꯕꯨ ꯃꯈꯣꯡ ꯃꯈꯣꯡ ꯃꯈꯨꯠꯇꯤ ꯇ‌ꯦꯛꯇꯅ ꯈꯔ ꯐꯩ
ꯑꯣ ꯑꯣ ꯑꯗꯨ ꯑꯣꯏꯔꯗꯤ ꯐꯔꯦ ꯅꯣꯛꯁꯨ ꯅꯣꯛꯅꯤꯡꯉꯤ ꯅꯨꯡꯁꯨ ꯅꯨꯡꯁꯤꯌ‌ꯦ
ꯑꯗꯨꯅꯤ ꯀꯃꯥꯏꯟ ꯇꯥꯕ꯭ꯔꯥ
ꯃꯣꯏ ꯃꯣꯏꯒꯤ ꯃꯤꯠ ꯌꯦꯡꯗꯕ꯭ꯔꯥ
ꯑꯁꯤ ꯑꯁꯤꯒꯤ ꯁꯟꯗꯣ ꯎꯝ ꯌꯥꯝ ꯄꯥꯡꯗ‌ꯦ ꯍꯥꯏꯌꯦ
ꯄꯪꯉꯦ
ꯎꯝ ꯈꯔ ꯄꯥꯝꯕ ꯃꯥꯜꯂꯦ ꯑꯁꯤ ꯑꯁꯤꯒꯤ ꯇꯥꯏꯞ ꯗꯣ ꯁꯟ ꯁꯟ ꯁꯟꯒꯤ ꯇꯥꯏꯞꯇ‌ꯣ
ꯑꯣ ꯑꯣ ꯑꯣ
ꯈꯔ ꯄꯥꯡꯕ ꯃꯥꯜꯂꯦ ꯃꯈꯣꯏꯗꯣ
ꯄꯥꯡꯔꯁꯨꯀꯣ ꯃꯣꯏꯒꯤ ꯁꯪꯒꯣꯝꯗ‌ꯣ ꯌꯥꯝ ꯊꯣꯛꯑꯗꯤ ꯌꯥꯔ‌ꯦꯗꯥ
ꯃꯣꯏꯗꯤ ꯑꯥꯗꯁꯨ ꯆꯠꯅꯤꯡꯉꯥꯏꯁꯨ ꯂꯩꯇꯦ ꯑꯗꯨꯝ ꯌꯨꯝꯗ ꯂꯩꯒꯗꯕꯅꯤꯅꯀꯣ
ꯎꯝ ꯈꯪꯗ꯭ꯔ‌ꯦ ꯍꯧꯖꯤꯛꯀꯥꯟ ꯀꯔꯤ ꯀꯔꯤ ꯇꯥꯎꯕꯅꯣ
ꯏꯔꯨꯖꯥꯗ꯭ꯔꯤ ꯑꯩ ꯏꯔꯨꯖꯥꯒꯅꯤ ꯊꯤꯁꯨ ꯐꯥꯏꯒꯅꯤ
ꯎꯝ
ꯅꯨꯡꯗꯥꯡꯗ ꯏꯔꯨꯗ꯭ꯔꯗꯤꯀꯣ ꯇꯨꯝꯕ ꯌꯥꯗꯕꯅ‌ꯦ ꯍꯨꯖꯤꯛ ꯀꯥꯟꯁ‌ꯦ ꯑꯩꯈꯣꯏꯗꯤ ꯑꯥ ꯀꯥꯗ ꯆꯥꯛꯁꯨ ꯊꯣꯡꯉꯤ ꯇꯨꯝꯁꯨ ꯇꯨꯝꯃꯤ ꯑꯗꯨ ꯑꯣꯏꯕꯒꯤꯀꯣ
ꯎꯝ
ꯆꯥꯛꯗꯣ ꯊꯣꯡꯉꯗꯤ ꯁꯥꯒꯠꯂ‌ꯦꯕ ꯀꯥꯗꯣ ꯑꯗꯨꯒꯤ
ꯎꯝ ꯅꯈꯣꯏ ꯒ‌ꯦꯖꯥ ꯒ‌ꯦꯁ ꯒꯦꯁ ꯈꯛꯇ ꯑꯗꯨꯝ ꯄꯥꯏꯌꯦꯀꯣ
ꯍꯣꯏ ꯅꯠꯇ꯭ꯔꯗꯤ ꯎꯄꯥꯏ ꯂꯩꯇ‌ꯦ ꯃꯥꯢ ꯏꯂꯦꯛꯇ꯭ꯔꯤꯛꯇꯁꯨ ꯀꯣ꯫ ꯑꯑ ꯏꯂꯦꯛꯇ꯭ꯔꯤꯛ ꯗꯒꯤ ꯄꯥꯏꯕꯁꯦ ꯌꯥꯝ ꯕꯤꯜ ꯌꯥꯝ ꯆꯠꯂꯦꯕꯥ꯫ ꯑꯗꯤꯒꯤ ꯒꯦꯁ ꯄꯥꯏꯕꯅ ꯈꯔ ꯀꯣꯝꯃꯦ꯫
ꯑꯣ ꯅ‌ꯣꯈꯣꯏꯅꯥ ꯑꯗꯨꯝ ꯎꯝ꯫ ꯂꯦ ꯂꯥ ꯃꯥꯒꯤ ꯕꯤꯜꯗꯣ ꯄꯤꯕ꯭ꯔꯥ꯫
ꯍꯣꯏ ꯄꯤꯕꯅꯦ ꯍꯣꯏ꯫ ꯊꯥꯗꯀꯣ ꯆꯥꯃ ꯈꯔ ꯍꯦꯜꯂꯦ꯫
ꯑꯣ ꯑꯣ꯫
ꯑꯦꯛ ꯑꯗꯣ ꯏꯁꯤꯡꯗꯤ ꯑꯥ ꯑꯗꯨꯝ ꯑꯩꯈꯣꯏꯒꯤ ꯔꯦꯟꯗꯣ꯫
ꯎꯝ꯫
ꯑꯥ ꯂꯤꯁꯤꯡ ꯑꯍꯨꯝꯒ ꯆꯥꯃꯉꯥꯅꯦꯕ꯫
ꯑꯝ
ꯂꯤꯁꯤꯡ ꯑꯍꯨꯝꯗꯨꯅ ꯔꯦꯟꯒꯤꯅꯦ ꯃꯉꯥꯗꯨꯅ꯫ ꯑꯥ ꯆꯃꯥ ꯆꯥꯃꯉꯥ ꯆꯥꯃꯉꯥꯗꯨꯅ ꯎꯝ ꯏꯁꯤꯡꯗ ꯍꯣꯏ꯫ ꯏꯁꯤꯡꯒꯤ꯫
ꯑꯣ ꯑꯁ ꯅꯈꯣꯏꯒꯤ ꯔꯦꯟꯗꯣ ꯌꯥꯝ ꯇꯥꯡꯉꯦꯀꯣ꯫
ꯃꯤꯗꯤ ꯍꯣꯡꯉꯦ ꯍꯥꯏꯌꯦ ꯑꯩꯈꯣꯏꯒꯤꯗꯣ ꯆꯥꯎꯕꯅꯤꯀꯣ꯫
ꯔꯨꯝ ꯆꯥꯎꯋꯦ ꯍꯥꯏꯕ꯫
ꯑꯣ ꯑꯩꯈꯣꯏꯒꯤ ꯀꯥꯗꯤ ꯆꯥꯎꯕꯨꯗꯤ ꯆꯥꯎꯋꯦ꯫
ꯑꯥ ꯑꯣ꯫
ꯆꯥꯎꯕꯒꯤꯅꯦ ꯑ ꯑꯩꯈꯣꯏ ꯀꯂꯨ ꯍꯣꯏꯒꯤ ꯀꯥꯗꯣ ꯑꯁꯤꯗꯒꯤ ꯈꯔ ꯄꯤꯛꯑꯦꯕ꯫
ꯑꯥ
ꯄꯤꯛꯄꯗꯣ ꯃꯣꯏꯒꯤꯁꯦ ꯂꯤꯁꯤꯡ ꯑꯥ ꯃꯔꯤꯔꯥ
ꯑ꯫
ꯇꯥꯎꯕꯅꯦꯕ ꯍꯣꯏ ꯑꯗꯨꯝ ꯇꯥꯎꯕꯅꯦꯕ꯫ ꯑꯈꯣꯏꯒꯤꯗꯤ ꯈꯔꯕꯨꯗꯤ ꯑꯈꯣꯏꯒꯤ ꯍꯦꯟꯅ ꯃꯣꯏꯒꯤꯗꯣ ꯄꯤꯛꯄꯅꯦꯕ꯫
ꯃꯈꯣꯏꯗꯤ ꯎꯝ ꯏꯁꯤꯡ ꯏꯁꯤꯡꯒꯨꯝꯕꯁꯨ ꯂꯩꯕ꯭ꯔꯥ꯫
ꯏꯁꯤꯡꯗꯣ ꯃꯣꯏꯒꯤꯁꯦ ꯑ ꯈꯪꯗꯦ꯫ ꯀꯃꯥꯏꯅꯟ ꯌꯥꯎꯕ꯭ꯔꯣ ꯃꯣꯏꯅ꯫ ꯂꯩꯕ꯭ꯔꯥ ꯅꯠꯇ꯭ꯔꯒ ꯀꯃꯥꯏꯅ ꯇꯧꯕ꯭ꯔꯥ ꯈꯪꯗꯦ꯫
ꯃꯥꯏꯁꯨ ꯃꯈꯣꯏꯅ ꯕꯤꯜ ꯄꯤꯕꯅꯤꯀꯣ꯫
ꯌꯥ ꯍꯥꯥ꯫
ꯃꯩꯁꯨ ꯃꯈꯣꯏꯅ ꯕꯤꯜ ꯄꯤꯕꯅꯦꯕ꯫
ꯍꯣꯏ꯫
ꯎꯝ꯫ ꯈꯪꯗꯦꯗ ꯔꯦꯟꯁꯤꯡꯖꯨ ꯌꯥꯝ ꯇꯥꯡꯉꯦ
ꯇꯥꯡꯕꯅꯦ ꯑꯗꯨꯒ ꯃꯣꯏꯒꯤ ꯀꯥꯁꯦ ꯑꯩꯗꯤ ꯌꯥꯝ ꯄꯥꯝꯗꯦ ꯍꯥꯏꯗꯤ꯫ ꯀꯥ ꯆꯥꯎꯔꯁꯨ ꯑꯃꯈꯛꯇ ꯁꯦꯝꯕꯤꯕ ꯍꯥꯏꯗꯤ꯫ ꯀꯤꯠꯆꯦꯟ ꯑꯂꯥꯛ ꯑꯂꯥꯛ ꯁꯦꯝꯕꯗꯤ ꯈꯔ ꯐꯩꯅ꯫
ꯎꯝ꯫
ꯍꯥꯏꯗꯤ ꯑꯩꯈꯣꯏꯁꯦ ꯎꯝ ꯑꯩꯈꯣꯏꯕꯨꯗꯤ ꯍꯣꯏ꯫ ꯈꯥꯎ ꯇ꯭ꯔꯣꯂꯤ ꯃꯅꯨꯡꯗ ꯄꯣꯠ ꯍꯥꯞꯄꯒꯤꯀꯣ ꯈꯔ ꯐꯥꯏ꯫ ꯃꯄꯥꯟꯗ ꯊꯝꯅꯤꯡꯕ ꯃꯤꯗꯤ ꯎꯝ ꯑꯗꯨꯒꯨꯝꯕꯁꯦ꯫ ꯄꯥꯝꯃꯣꯏ ꯍꯥꯏꯗꯤ ꯆꯥꯛ ꯊꯣꯡꯕꯒꯤ ꯃꯅꯥꯝꯗꯨꯒꯀꯣ꯫
ꯑꯗꯨꯅꯦ꯫
ꯃꯊꯦꯜ ꯆꯥꯠ ꯆꯥꯠ ꯆꯥꯑꯦꯅ ꯑꯗꯒꯤ ꯃꯅꯥꯝ ꯊꯣꯛꯄꯗꯣ
ꯎꯝ꯫
ꯑꯩꯈꯣꯏ ꯐꯤꯔꯣꯜꯗ ꯅꯥꯞꯄꯅꯦꯕ꯫
ꯐꯤꯔꯣꯜꯗꯣ ꯂꯣꯏ ꯄꯥꯔꯗꯤ ꯑꯩꯈꯣꯏꯗꫭ ꯃꯄꯥꯟ ꯊꯣꯛꯄ ꯃꯐꯝ ꯃꯇꯝꯗ
ꯑꫭ ꯍꯣꯏ꯫ ꯑꯗꯨꯝ
ꯅꯨꯡꯉꯥꯏꯔꫭꯏ꯫ ꯑꯁ ꯃꯈꯣꯏꯒꯤꯗꯣ ꯈꯪꯗꯦ꯫ ꯑꯇꯣꯞꯄ ꯃꯐꯝꯗꯤ ꯑꯗꯨꯃꯥꯏꯅ ꯀꯥꯗꯣ ꯌꯥꯝ ꯆꯥꯎꯗ꯭ꯔꯁꯨ ꯀꯤꯠꯆꯦꯟ ꯑꯂꯥ ꯔꯨꯝ ꯑꯂꯥ ꯑꯗꯨꯃꯥꯏ ꯄꯤꯌꯦꯕ꯫
ꯆꯥꯎꯗ꯭ꯔꯁꯨ ꯌꯥꯏ ꯑꯩꯒꯤꯗꯤ ꯌꯥꯝ ꯄꯤꯛꯔꯒ ꯀꯣ ꯑꯩꯒꯤ ꯆꯞ ꯆꯥꯕꯗꯣ ꯄꯥꯝꯃꯦ ꯌꯤꯡ ꯌꯥꯝ ꯆꯥꯎꯕꯗꯣ ꯑꯩ ꯏꯊꯥꯟꯗ ꯂꯥꯛꯕꯁꯤ ꯁꯦ ꯍꯧꯖꯤꯛ ꯅꯍꯥꯟ ꯑꯩ ꯏꯊꯟꯗ ꯂꯩꯕꯗꫭ ꯑꯩ ꯑꯩꯒꯤ ꯀꯥ ꯆꯥꯎꯃꯟꯕꯒꯤꯀꯣ ꯑꯩꯗꯣ ꯀꯤꯕ ꯍꯥꯎꯔꯦꯕ ꯍꯥꯏꯗꯤ ꯄꯦꯛꯔꯒ ꯑꯩꯅ ꯂꯣꯏ ꯎꯕ ꯃꯐꯥꯝꯗꯣ ꯑꯗꯨ ꯄꯥꯝꯕ ꯆꯥꯎ ꯃꯥꯟꯕꯒꯤ ꯈꯪꯗꯦ꯫
ꯍꯥꯏꯗꯤ ꯑꯩꯈꯣꯏꯒꯤ ꯔꯦꯟꯁꯨ ꯂꯩꯕꯒꯤ ꯄꯣꯠꯁꯨ ꯌꯥꯝꯗꯦꯕ ꯑꯗꯨꯒꯤ꯫
ꯑꯁ ꯑꯩꯗꯤꯀꯣ ꯐꯤꯔꯣꯜ ꯇ꯭ꯔꯣꯂꯤ ꯃꯅꯨꯡꯗ ꯊꯝꯕꯗꯣ ꯑꯩ ꯌꯥꯝ ꯄꯦꯟꯂꯕꯅꯦ꯫
ꯍꯥꯏꯁꯤꯅꯦ ꯑꯗꯨ ꯅ ꯅ ꯎꯄꯥꯏ ꯂꯩꯥꯏꯇꯅ ꯊꯝꯕꯅꯦ꯫
ꯎꯝ ꯑꯈꯣꯏ ꯍꯣꯁꯇꯦꯜꯗ ꯂꯩꯕ ꯃꯇꯝꯁꯨ ꯑꯗꯨꯝ ꯇ꯭ꯔꯣꯂꯤꯗ ꯊꯝꯃꯦ꯫ ꯌꯥꯝ ꯅꯨꯡꯉꯥꯏꯗꯦ
ꯑꯩꯗꯣ ꯄꯣꯠꯁꯨ ꯌꯥꯝꯅ ꯂꯩꯅꯤꯡꯗꯕ ꯍꯥꯏꯗꯤ ꯎꯝ ꯍꯣꯔꯦꯟ ꯍꯣꯡꯕ ꯀꯥꯟꯗꯀꯣ ꯌꯥꯝ ꯋꯥꯒꯅꯤꯕ꯫
ꯌꯥꯝ ꯋꯥꯒꯅꯤ ꯑꯩꯈꯣꯏꯅ ꯄꯥꯏꯅꯤꯡꯉꯥꯏꯁꯦ ꯁꯤꯡꯗꯣ ꯑꯗꯨꯝ ꯂꯩꯔꯗꯤ ꯌꯥꯔꯦꯗ꯫
ꯍꯣꯏ꯫ ꯍꯣꯁꯇꯦꯜ ꯂꯥꯏꯕ ꯃꯇꯝꯗꯨꯗꯁꯨ ꯑꯗꯨꯗꯤ ꯍꯣꯁꯇꯦꯜꯅꯤꯅꯥ꯫ ꯑꯗꯨ ꯑꯣꯏꯔꯁꯨ ꯄꯣꯠ ꯌꯥꯝꯕꯒꯤ ꯌꯥꯝ ꯋꯥꯔꯦꯕ꯫ ꯍꯣꯡꯕ ꯃꯇꯝꯗ ꯑꯗꯨꯗꯒꯤ ꯑꯩ ꯒ꯭ꯌꯥꯟ ꯇꯥꯔꯦ꯫
ꯎꯝ ꯑꯩꯁꯨꯅꯦ ꯑꯩ ꯍꯜꯂꯛꯄ ꯃꯇꯝꯗꯀꯣ
ꯎꯝ꯫
ꯄꯣꯠ ꯌꯥꯝꯃꯟꯕꯒꯤ ꯑꯁ ꯌꯥꯝ ꯋꯥꯔꯝꯕꯅꯦ꯫
ꯑꯗꯨꯅꯦ ꯄꫭꯠ ꯌꯥꯝꯕꯁꯦ ꯅꯨꯡꯉꯥꯏꯕꯨꯗꯤ ꯅꯨꯡꯉꯥꯏꯌꯦ ꯑꯗꯣ
ꯎꯝ ꯂꯥꯏꯕ ꯃꯇꯝꯗꯤ ꯅꯨꯡꯉꯥꯏꯌꯦꯕ꯫
ꯍꯣꯏ ꯑꯩꯈꯣꯏ ꯑꯩꯈꯣꯏꯒꯤ ꯒꯔꯤ ꯂꯩꯔꯒ ꯀꯣ
ꯎꯝ꯫
ꯇꯥꯎꯔꯗꯤ ꯐꯥꯕ ꯑꯗꯨ ꯅꯠꯇꯅ ꯃꯤꯒꯤ ꯒꯔꯤꯗ ꯆꯠꯂꯒ ꯌꯥꯝ ꯋꯥꯑꯦꯕ꯫
ꯑꯣ꯫ ꯏꯃꯥꯟꯅꯕꯤ ꯑꯃ ꯏꯃꯥꯟꯅꯕꯤ ꯑꯃ ꯂꯩꯌꯦꯕ꯫
ꯑꯥ
ꯑꯗꯨ ꯅꯨꯄꯤꯗꯣ ꯃꯥꯅ ꯎꯝ ꯌꯨꯝ ꯆꯠꯂꯝꯗꯥꯏꯗꯀꯣ
ꯑꯥ
ꯃꯥ ꯃꯥꯒꯤꯗꯃꯛ ꯒꯥꯔꯤ ꯑꯅꯤ ꯂꯥꯛꯄꯅꯦ ꯃꯥ ꯄꯣꯠ ꯌꯥꯝ ꯃꯥꯟꯕꯒꯤ
ꯑꯣ
ꯀꯥꯔ ꯑꯅꯤ ꯂꯥꯛꯑꯦ
ꯑꯣ꯫
ꯇꯣ ꯄꯨꯔꯥ ꯐꯨꯜ ꯐꯨꯜ ꯆꯠꯈ꯭ꯔꯦ ꯃꯈꯣꯏ ꯃꯥꯒꯤ ꯌꯨꯝꯗ
ꯎꯝ꯫
ꯃꯤꯁꯨ ꯐꯝꯗꯕꯤꯗ꯫
ꯑꯩꯁꯨ ꯀꯣ꯫
ꯎꯝ꯫
ꯑꯥꯗ ꯂꯩꯕ ꯀꯥꯟꯗ ꯑꯩ ꯄꯣꯠ ꯆꯩ ꯈꯔ ꯂꯩꯕꯤꯕꯅꯦꯕ꯫
ꯑꯣ
ꯑꯗꯨ꯫ ꯑꯩꯗꯤ ꯎꯄꯥꯏ ꯂꯩꯥꯇ ꯑꯗꯨꯝ ꯊꯝꯃꯝꯈ꯭ꯔꯦ
ꯑꯣ ꯍꯣꯁꯇꯦꯜꯗ꯫
ꯍꯥꯥ꯫
ꯍꯣꯁ ꯇꯦꯜꯗ꯫
ꯅꯠꯇꯦ ꯑꯥꯗ ꯂꯩꯕ ꯀꯥꯟꯗꯨꯗ꯫
ꯑꯣ ꯑꯠꯆꯥ꯫
ꯎꯄꯥꯏ ꯂꯩꯗꯦꯗ ꯑꯗꯨꯝ ꯊꯃꯝꯈ꯭ꯔꯦ ꯂꯣꯏꯔꯦ꯫
ꯈꯪꯗꯦ ꯑꯩꯈꯣꯏꯁꯨ ꯂꯥꯏꯔꯝ ꯄꯣꯠꯁꯦ ꯂꯥꯏꯕꯁꯨ ꯈꯪꯗꯦ ꯑꯗꯨꯕꯨ ꯑꯗꯨꯝ꯫ ꯌꯥꯝꯔꯥꯛꯑꯦ
ꯍꯣꯏ ꯑꯗꯨꯅꯦ꯫ ꯅꯨꯄꯤ ꯑꯣꯏꯕꯁꯦ ꯁꯤꯅꯦ꯫
ꯎꯝ꯫